ꯄꯨ꯭ꯔꯣ꯫
ꯆꯥꯗ꯭ꯔꯤꯑꯦ ꯅꯪ ꯑꫭ ꯑꯩꯒꯤ ꯃꯈꯣꯟ
ꯇꯥꯏꯌꯦ ꯇꯥꯏꯌꯦ ꯍꯣꯏ꯫
ꯑꯍꯥꯟꯕꯗꯗꯤ ꯈꯔ ꯅꯣꯛꯅꯤꯡꯗꯤ ꯅꯣꯛꯅꯤꯡꯕꯅꯦ꯫
ꯑꯥ꯫
ꯅꯣꯛꯅꯤꯡꯕꯅ ꯁꯤꯔꯦ꯫
ꯆꯥꯛ ꯏꯟꯁꯥꯡ ꯊꯣꯡꯕ ꯍꯥꯎꯈ꯭ꯔꯕ꯭ꯔꯣ ꯑꯦ ꯀꯔꯤꯅꯣ꯫
ꯉꯧꯗ꯭ꯔꯤ꯫
ꯐꯤ ꯁꯦꯝꯔꯒ ꯂꯩꯌꯦ ꯂꯥꯛꯏ ꯉ ꯁꯤ ꯐꯖꯅ ꯂꯥꯛꯏ꯫
ꯐꯤ ꯁꯥꯈ꯭ꯔꯕ꯭ꯔꯣ ꯑꯃꯨꯛ ꯅꯪ꯫
ꯐꯤ ꯁꯥꯕ ꯂꯣꯏꯔꯒ ꯇꯨ ꯑꯃꯨꯛꯀ ꯇꯨꯕ꯫
ꯑꯣ
ꯐꯤ ꯑꯅꯤ ꯑꯅꯤꯔꯛ ꯁꯥꯈ꯭ꯔꯦ
ꯐꯅꯦꯛꯔꯥ ꯐꯤꯔꯥ
ꯐꯅꯦꯗ
ꯎꯝ ꯃꯤꯒꯤ ꯃꯤꯒꯤ ꯌꯣꯟꯅꯤꯡꯉꯥꯏꯔ ꯑꯩꯈꯣꯏꯒꯤ ꯁꯥꯕ꯭ꯔꯥ
ꯎꯝ ꯌꯥꯔꯗꯤ ꯌꯣꯟꯒꯦ ꯇꯧꯕ
ꯎꯝ
ꯎ
ꯅꯨꯄꯤꯒꯤ ꯐꯤꯁꯤꯡꯗꯨꯁꯨ ꯃꯤ ꯌꯥꯝ ꯂꯥꯛꯑꯣ ꯂꯧꯅꯤꯡꯕꯅꯦ ꯑꯗꯨꯁꯨ ꯁꯥꯕ ꯌꯥꯏꯅ ꯃꯆꯥ ꯃꯆꯥꯗꯣ
ꯁꯥ ꯌꯥꯏ ꯑꯗꯨꯕꯨ ꯑꯣꯗꯔ ꯂꯩꯇ꯭ꯔꯗꯤꯀꯣ
ꯑꯣ ꯂꯤꯁꯤꯡ ꯑꯅꯤꯒ ꯆꯥꯃꯉꯥꯒꯨꯝꯕꯗ ꯌꯣꯟꯕ ꯃꯥꯜꯂꯦ ꯃꯤ ꯅꯍꯥꯟꯗꯤ ꯑꯩꯉꯣꯟꯗ ꯍꯥꯏꯗꯤ ꯍꯥꯏꯕꯅꯦ ꯑꯅꯤꯒꯨꯝꯕ ꯅꯣꯏꯒꯤ ꯃꯤ ꯂꯩꯔꯗꯤꯅ ꯑꯣ ꯀꯨꯏꯈ꯭ꯔꯕꯒꯤ ꯂ ꯂꯥꯎꯔꯝꯕ ꯌꯥꯏ ꯃꯣꯏꯁꯨ ꯑꯅꯥꯎꯕ
ꯑꯣ ꯑꯣꯗꯔ ꯂꯩꯔꯗꯤ
ꯑ ꯑꯗꯨ ꯐꯦꯡ ꯐꯩꯗꯁꯨꯀꯣ ꯁꯦꯝꯕ ꯌꯥꯕꯅꯤ
ꯑ ꯕꯋꯥꯟꯁꯨ ꯂꯧꯅꯤꯡꯉꯦꯗꯤ ꯍꯥꯏꯗꯤ ꯍꯥꯏꯕꯅꯦ ꯑꯗꯣ
ꯑꯣ
ꯃꯔꯥ ꯈꯥꯡꯕꯤꯒꯦ ꯃꯥ ꯂꯥꯎꯔꯒ ꯀꯌꯥ ꯀꯤꯌꯥꯒꯨꯝꯕꯗ ꯌꯣꯟꯕ꯭ꯔꯥ ꯑꯗꯣ
ꯐꯅꯦꯛ ꯍꯧꯖꯤꯛ ꯍꯧꯖꯤꯛ ꯁꯥꯔ ꯂꯩ
ꯑꯣ ꯍꯌꯦꯡ ꯐꯥꯏꯗꯣ ꯀꯌꯥ ꯀꯌꯥꯗꯣ ꯄꯤꯕ꯭ꯔꯥ ꯍꯟꯗꯛ
ꯗꯤꯖꯥꯏꯟ ꯇꯒꯤ ꯗꯤꯖꯥꯏꯟꯒꯤ ꯃꯇꯨꯡ ꯏꯜꯂꯤ ꯗꯤꯖꯥꯏꯟꯒꯤ ꯐꯖꯔꯗꯤꯀꯣ ꯇꯥꯡꯕ ꯁꯤꯝꯄꯜꯗꯤ ꯋꯥꯟ ꯇ ꯊꯥꯎꯖꯟ ꯐꯥꯏꯚ ꯍꯟꯗ꯭ꯔꯦꯠ
ꯑꯣ ꯃꯥ ꯍꯜꯂꯛꯄ ꯀꯥꯟꯗ ꯑꯃꯨꯛ ꯍꯪꯕꯤꯒꯦ ꯃꯥ ꯂꯧꯅꯤꯡꯕ꯭ꯔꯥ ꯍꯧꯖꯤꯛ ꯐꯥꯎꯅ
ꯅꯨꯄꯥꯒꯤ ꯐꯤꯅꯤ ꯁꯤꯗꯤ
ꯑꯣ
ꯀꯂꯔ ꯐꯖ ꯐꯖꯕ ꯑꯗꯒꯤ ꯑꯃꯨꯛꯀ ꯑꯗꯨ ꯐꯅꯦꯛꯇꯣ ꯂꯣꯏꯔꯗꯤ ꯁꯥꯒꯦ
ꯎꯝ ꯃꯣꯏ ꯑꯅꯤꯔꯣ ꯂꯩꯇꯕ꯭ꯔꯣ ꯍꯧꯖꯤꯛ
ꯂꯩꯇꯦ ꯃꯄꯥꯗ ꯂꯩ ꯗꯛꯇ ꯔꯨꯝꯝꯗ ꯂꯩ
ꯎꯝ ꯅꯪ ꯅꯪꯒꯤ ꯐꯣꯟꯗ ꯄꯥꯏꯗꯕ꯭ꯔꯣ ꯁꯤꯦ
ꯄꯥꯏꯗꯦ ꯑꯩꯒꯤ ꯐꯣꯟ ꯅꯠꯇꯦ
ꯑꯣ
ꯃꯄꯥꯒꯤ ꯐꯣꯟ ꯑꯔꯤꯕꯗꯨꯅꯤ ꯑꯩꯒꯤ ꯐꯣꯟꯗꯨ ꯌꯥꯗꯦ ꯍꯦꯡ ꯆꯠꯄꯅ ꯄꯀꯣ ꯑꯣꯗꯣ ꯇ ꯄꯥꯏꯔ ꯂꯩꯁꯤ
ꯑꯁ ꯍꯟꯗꯛꯇꯤ ꯐꯣꯟ ꯐꯖ ꯐꯖꯕ ꯌꯥꯝ ꯊꯣꯛꯈ꯭ꯔꯦ ꯁꯦꯀꯦꯟ ꯍꯦꯟ ꯑꯣꯏꯔꯁꯨ ꯃꯤꯔꯣ ꯊꯥ ꯊꯥ ꯑꯍꯨꯝ ꯃꯔꯤ ꯉꯥꯛꯇꯒꯨꯝꯕ ꯄꯥꯏꯕ ꯐꯣꯟꯁꯨ ꯌꯥꯝ ꯌꯣꯟꯈ꯭ꯔꯦ ꯅꯣꯏꯅ ꯆꯀꯦꯟ ꯍꯦꯟ ꯄꯥꯝꯗ꯭ꯔꯗꯤ ꯈꯪꯗꯦ
ꯀꯌꯥ ꯀꯌꯥ
ꯁꯤ ꯁꯦꯝꯁꯥꯡꯒꯨꯝꯕꯗꯣ ꯃꯤ ꯐꯣꯟꯗꯣ ꯑꯅꯥꯎ ꯑꯅꯥꯎꯕ ꯑꯗꯨꯝ ꯊꯣꯛꯄꯅꯤꯅ ꯆꯍꯤ ꯊꯥ ꯇꯔꯨꯛ ꯀꯨꯝꯕ ꯄꯥꯏꯔꯒ ꯑꯗꯣ ꯅꯍꯥꯟ ꯑꯩꯈ꯭ꯋꯥ ꯂꯥꯎꯕ ꯆꯠꯂꯦꯕ ꯏꯃꯥꯟꯅꯕꯤ ꯏꯃꯥꯟꯅꯕ ꯃꯥꯒꯤ ꯍꯣꯏ ꯆꯠꯄꯗꯣ ꯀꯌꯥꯒꯤ ꯂꯕ꯭ꯔꯥ ꯀꯣ ꯊꯥꯔꯇꯤꯒꯤ ꯂꯎꯕ꯭ꯔꯥ ꯑꯗꯣ ꯑꯁꯦꯡꯕꯗꯨꯗꯤ ꯐꯤꯐꯇꯤꯒꯨꯝꯕꯅꯦꯕ ꯊꯥꯗꯣ ꯇꯔꯨꯛ ꯈꯛꯇ ꯄꯥꯏꯕꯅꯤꯅ ꯑꯗꯨꯝ ꯌꯥꯏꯌꯦꯅ ꯐꯣꯟꯗꯁꯨ ꯐꯥꯏꯌꯦ ꯀꯦꯃꯦꯔꯥꯒꯨꯝꯕꯁꯨ ꯑꯗꯨꯝ ꯌꯥꯕꯅꯦ ꯑꯗꯣ
ꯑꯣ
ꯐꯣꯟꯁꯨ ꯍꯣꯡꯈ꯭ꯔꯦꯗ ꯑꯩꯈꯣꯏ ꯈꯨꯟꯕꯨꯗꯤ ꯑꯩ ꯐꯣꯟꯗꯤ ꯄꯥꯏꯕ ꯅꯨꯡꯉꯥꯏꯔꯣꯏ ꯍ ꯂꯥꯏꯠ ꯀꯨꯝꯕꯁꯨ ꯐꯖꯅ ꯂꯥꯛꯇꯕꯒꯤ ꯕꯦꯇ꯭ꯔꯤꯗꯣ ꯑꯗꯨꯝ ꯆꯥꯏꯌꯦꯅ ꯄꯋꯥꯔ ꯕꯦꯡꯒꯨꯝꯕ ꯂꯩ ꯑꯩꯣꯏꯗꯤ ꯌꯥꯗꯤ ꯌꯥꯏꯗ ꯃꯐꯝ ꯂꯩꯕꯅꯤꯅ ꯍꯣꯡꯈ꯭ꯔꯕꯅꯦ ꯑꯩ ꯐꯣꯟꯁꯨ
ꯀꯌꯥ ꯀꯌꯥ ꯑꯣꯟꯂꯥꯏꯩꯅꯗꯤ
ꯚꯦꯛꯇ꯭ꯔꯤ ꯌꯥꯎꯗꯁꯨ ꯆꯠꯇꯤ ꯆꯠꯂꯦ ꯑꯗꯣ ꯇ꯭ꯋꯦꯟꯇꯤ ꯍꯦꯟꯕꯁꯨ ꯑꯗꯨꯝ ꯐꯪꯉꯦꯗ ꯇ꯭ꯋꯦꯟꯇꯤ ꯊꯥꯔꯇꯤ
ꯑꯥꯏ ꯐꯣꯟ ꯃꯗꯗ
ꯊꯥꯔꯇꯤꯟ ꯇꯨꯋꯦꯜꯚ ꯈꯪꯗꯦꯗ ꯐꯣꯔꯇꯤꯟ ꯐꯤꯐꯇꯤꯟꯗꯤ ꯈꯔ ꯇꯥꯡꯗꯦ ꯇꯥꯡꯕ ꯃꯥꯜꯂꯦ ꯅꯣ ꯊꯥꯔꯇꯤꯒꯤꯗꯤ ꯑꯗꯨꯝ ꯐꯪꯈ꯭ꯔꯦꯗ ꯁꯤ ꯑꯩꯈꯣꯏ ꯏꯃꯥꯟꯅꯕꯤ ꯃꯥꯁꯨ ꯃꯥꯒꯤ ꯕꯦꯇ꯭ꯔꯤ ꯍꯦꯜꯦꯜꯗꯣ ꯅꯥꯏꯟꯇꯤ ꯅꯥꯏꯟꯅꯦ ꯀꯤꯌꯥꯒꯦ ꯂꯧꯋꯦ ꯍꯥꯏꯕ꯭ꯔꯥ ꯊꯥꯔꯇꯤꯒꯤꯔ ꯕꯦꯇ꯭ꯔꯤ ꯍ ꯅꯥꯏꯟꯇꯤ ꯅꯥꯏꯟ ꯑꯣꯏꯔꯗꯤ ꯑꯗꯨꯝ ꯌꯥꯏꯗ ꯑꯅꯥꯎꯕꯒ ꯆꯞ ꯃꯥꯟꯅꯩꯗ
ꯑꯁ ꯐꯣꯟꯒꯨꯝꯕꯗꯤ ꯄꯥꯏꯗ꯭ꯔꯁꯨ ꯌꯥꯏꯗ ꯌꯥꯝ ꯄꯥꯝꯕ ꯅꯠꯇꯦ
ꯄꯌꯣ
ꯍ ꯖꯤ ꯃꯄꯥ ꯑꯣꯏꯒꯤꯗꯣ ꯁꯦꯝꯁꯥꯡꯅꯦꯕ ꯔꯣꯁꯇꯤꯗꯦꯟꯁꯤꯡꯅ ꯏꯁꯁ ꯅꯪꯒꯤꯗ ꯑꯩ ꯁꯦꯝꯁꯥꯡ ꯃꯣꯗꯦꯜ ꯑꯁꯤꯅꯤꯅꯦ ꯍꯥꯏꯅ ꯍꯥꯏꯊꯣꯛꯑꯦ ꯍꯥꯏ
ꯎꯝ ꯆꯥꯏꯈ꯭ꯔꯕꯅꯦ ꯀꯃꯦꯥ ꯑꯅꯥꯎ ꯑꯅꯥꯎꯕ ꯊꯣꯛꯄꯅꯤꯅ
ꯑꯩꯗꯤ ꯐꯣꯟꯒꯤ ꯃꯇꯥꯡꯗꯗꯤ ꯂ ꯂꯥꯡꯅꯤ
ꯁꯦ ꯚꯤꯌꯨꯒꯤ ꯐꯣꯟꯁꯨ ꯁꯦꯝꯁꯪ ꯑꯦꯁ ꯇ꯭ꯋꯦꯟꯇꯤ ꯇꯨ ꯀ꯭ꯂꯥꯁꯇꯨꯅꯦꯕ ꯀꯦꯃꯦꯔꯥꯗꯤ ꯑꯗꯨꯝ ꯌꯥꯕꯅꯦ ꯌꯥꯝ ꯁꯦꯡꯕꯅꯦ ꯍꯥꯟꯅ ꯊꯣꯛꯄ ꯃꯇꯝꯗꯗꯤ ꯏꯁ ꯑꯩꯠꯇꯤ ꯅꯥꯏꯟꯇꯤ ꯁꯦꯀꯦꯟꯗ ꯑꯃ ꯂꯕꯗ ꯇ꯭ꯋꯦꯟꯇꯤ ꯈꯔ ꯍꯦꯟꯕꯒꯤ ꯂꯧꯥꯎꯋꯦꯕ
ꯎꯝ
ꯏꯍꯥꯟꯕ ꯊꯣꯛꯄ ꯃꯇꯝꯗꯗꯤ ꯑꯁ ꯌꯥꯝ ꯇꯥꯡꯕꯅꯦ ꯂꯥꯁ ꯑꯣꯏꯕꯅꯤꯅ
ꯎꯝ ꯍꯧꯖꯤꯛꯀꯥꯟ ꯁꯦꯝꯁꯥꯡ ꯆꯠꯄ꯭ꯔꯥ
ꯁꯦꯝꯁꯥꯡ ꯆꯠꯂꯦ ꯍꯣꯏ ꯁꯦꯝꯁꯥꯡꯦ ꯍꯦꯟꯅ ꯄꯥꯝꯃꯦꯅ ꯁꯤ ꯑꯩꯈꯣꯏ ꯑꯩꯅ ꯄꯥꯏꯕ ꯐꯣꯟꯁꯨ ꯑꯗꯨꯝ ꯃꯤꯁꯤꯡ ꯂꯅꯥꯔꯤ ꯂꯅꯥꯎꯅꯥꯏ ꯀꯦꯃꯦꯔꯥ ꯌꯥꯝ ꯊꯤꯕ ꯅꯠꯇꯦ ꯑꯩꯒꯤꯁꯨ ꯑꯗꯨ ꯑꯣꯏꯔꯁꯨ ꯌꯥꯝ ꯍꯦꯟꯅ ꯄꯥꯝꯃꯤꯅ ꯕꯦꯇ꯭ꯔꯤꯁꯦ ꯑꯗꯨꯝ ꯆꯦꯟꯗꯕ ꯍꯥꯏꯕ ꯇꯥꯔꯦ ꯑꯗꯣ ꯃꯤꯒꯨꯝꯕꯗ ꯀꯝꯄꯦꯌꯔ ꯇꯧꯔꯗꯤ
ꯎꯝ ꯑꯩꯒꯤꯦ ꯐꯣꯟꯗꯤ ꯕꯦꯇ꯭ꯔꯤꯗꯤ ꯑꯗꯨꯝ ꯌꯥꯏꯌꯦ ꯑꯗꯨꯕꯨ ꯍꯦꯡ ꯆꯠꯄꯅꯀꯣ
ꯑ ꯎꯝ ꯑꯦꯝꯃꯥꯏꯈꯣꯏ ꯑꯗꯨꯗꯣ ꯕꯦꯇ꯭ꯔꯤꯗꯤ ꯑꯗꯨꯝ ꯌꯥꯏꯅ ꯍ
ꯑꯩꯒꯤ ꯑꯔꯤꯕ ꯐꯣꯟꯗꯨꯅ ꯂꯥꯁꯇꯤꯡ ꯑꯣꯏꯌꯦꯗ ꯁꯤꯗꯤ ꯌꯥꯗ꯭ꯔꯦ ꯍꯣꯡꯕꯁꯨ ꯍꯣꯡꯕꯔꯥ ꯍꯣꯡꯕꯒꯤꯔ ꯈꯪꯗꯦ
ꯇ ꯏꯇꯤ ꯍꯦ ꯂꯗꯤꯦ ꯇ꯭ꯋꯦꯟꯇꯤ ꯍꯦꯜꯗꯤ ꯑꯗꯨꯝ ꯂꯥꯎꯕ ꯌꯥꯔꯦꯒ
ꯎꯝ
ꯅꯣꯏꯒꯤ ꯅꯣꯏ ꯑꯁꯤꯗ ꯑꯁꯤꯗꯒꯤꯁꯨ ꯈꯔ ꯇꯥꯜꯂꯣ ꯑꯗꯨꯅ ꯅꯣꯏ ꯐꯣꯇꯣ ꯀꯥꯞꯄ ꯆꯥꯠꯄꯒꯤ ꯊꯕꯛ ꯒꯤꯗꯨꯁꯨ ꯑꯗꯨꯝ ꯇꯥꯎꯔꯒ ꯂꯥꯎꯕ ꯌꯥꯏꯌꯦꯅ ꯄꯨꯜꯂꯒ ꯉꯍꯥꯛ ꯈꯔ ꯍꯥꯞꯄꯤꯌꯣ ꯍꯥꯏꯔꯒ
ꯑ
ꯐꯣꯠꯇꯣꯒꯤ ꯊꯕꯇꯨꯁꯨ ꯑꯅꯥꯎꯕ ꯂꯥꯛꯀꯅꯤ ꯍꯥꯏꯕꯒꯨꯝ ꯇꯧꯔꯤꯅꯦ ꯑꯩꯒꯤ ꯃꯤꯡꯗꯤ ꯀꯥꯎꯊꯣꯛꯇꯤ ꯀꯥꯎꯊꯣꯛꯄ꯭ꯔꯥ
ꯑ ꯎꯝ ꯅꯨꯃꯤꯠ ꯑꯃꯗ
ꯂꯤꯁꯤꯡ ꯃꯔꯤ ꯑꯣꯠꯇꯦ ꯆꯍꯨꯝ ꯈꯥꯛꯛꯇ ꯅꯍꯥꯟꯗꯤ ꯆꯥꯃꯔꯤ ꯍꯥꯏꯕ ꯅꯠꯇ꯭ꯔꯣ ꯃꯣ
ꯎꯝ ꯑꯗ ꯍꯥꯏꯕꯅꯦ ꯆꯍꯨꯝ ꯆꯍꯨꯝ ꯍꯥꯏꯅ ꯊꯣꯛꯑꯦ
ꯑꯣ ꯆꯥꯝꯃꯔꯤ ꯀꯥꯈ꯭ꯔꯅꯤꯅ ꯍꯥꯏꯕꯒꯨꯝ ꯇꯧꯔꯒ ꯑꯗꯨꯏꯒꯤ
ꯏꯁꯇꯦꯠ ꯑꯍꯨꯝ ꯃꯔꯤꯗꯤ ꯆꯥꯝꯃꯔꯤ ꯊꯣꯛꯑꯦ ꯑꯌꯥꯝꯕ ꯑꯌꯥꯝꯕ ꯏꯁꯇꯦꯠꯇꯤ ꯏꯁꯁ ꯂꯥꯛꯈ꯭ꯔꯦꯅꯁꯤ ꯅꯨꯄꯤꯁꯦ ꯁꯤꯅꯤꯄꯤꯁ ꯑꯗꯨꯗ꯭ꯔ
ꯏꯁꯥ ꯁꯛꯔꯒ ꯂꯥꯛꯏꯈꯣ ꯂꯣꯏꯔꯦꯍꯦ
ꯁꯇꯗꯣ ꯃꯥꯏꯁꯨꯣ ꯁꯥꯟꯅꯥ ꯂꯥꯛꯑꯦ ꯃꯆꯤꯟ ꯌꯥꯕꯒꯤꯀꯣ ꯌꯥꯗ꯭ꯔꯦ ꯁꯤ ꯅꯨꯄꯤꯁꯦ
ꯎ ꯋꯥ ꯐꯖꯥꯅ ꯉꯥꯡꯕ ꯍꯥꯏꯈ꯭ꯔꯕ꯭ꯔꯣ
ꯑ ꯍꯥꯏꯌꯦꯗ ꯏꯁꯥꯁꯨ ꯌꯥꯝ ꯍꯈ꯭ꯔꯦ
ꯎꯝ ꯑꯩꯈꯣꯏ ꯑꯄꯅ ꯅꯍꯥꯟ ꯑꯩꯈꯣꯏ ꯑꯅꯤ ꯀꯣꯜ ꯇꯥꯔꯛꯄ ꯃꯇꯝꯗ ꯏꯁꯥ ꯏꯁꯥꯁꯤꯡꯁꯨ ꯌꯥꯝ ꯍꯥꯏꯌꯦ ꯁꯛꯄ ꯍꯥꯏꯑ ꯑꯗꯣ
ꯌꯦ ꯌꯥꯔ ꯎꯝ ꯃꯄꯥꯡꯗ ꯆꯠꯍꯟꯒꯦ
ꯎꯝ ꯀꯥꯏꯗꯤ ꯀꯥꯏꯗꯗ ꯑꯗꯨ ꯑꯣꯏꯔꯁꯨ ꯃꯣꯏꯅ ꯍꯥꯏꯕꯒꯤ
ꯑ ꯐꯣꯟ ꯌꯦꯡ
ꯇꯞꯅ ꯇꯞꯅꯍꯣꯏ ꯄꯨ ꯗ
ꯐꯣꯟ ꯌꯦꯡꯍꯟꯥꯟꯕꯅꯦ ꯌꯥꯗ꯭ꯔꯦ ꯃꯥ ꯂꯩꯔꯗꯤ
ꯑꯩꯈꯣꯏꯒꯤ ꯕꯦꯛꯒ꯭ꯔꯥꯎꯟꯒꯤ ꯃꯈꯣꯟꯁꯨ ꯇꯥꯔꯝꯅꯤꯀꯣ
ꯎꯝ ꯇꯥꯏꯌꯦ
ꯎꯝ
ꯃꯤ ꯑꯇꯣꯟ ꯑꯇꯣꯞꯄꯁꯨꯛ
ꯑ ꯂꯥꯛꯇꯦꯗ ꯍꯧꯖꯤꯛꯇꯤ ꯅꯪ ꯅꯪꯕꯨ ꯒ꯭ꯔꯨꯞꯗ ꯍꯥꯞꯄꯤꯌꯣꯔꯥ
ꯌꯥꯏꯌꯦ
ꯋꯥꯊꯤꯗꯤ ꯇꯧꯕꯅꯦ ꯎ
ꯀ꯭ꯔꯤ ꯉꯥꯡꯕ
ꯑꯗꯣ ꯃꯤ ꯎꯝ ꯀꯔꯤ ꯍꯥꯏꯁꯤꯔ ꯍꯅꯨ ꯍꯅꯨꯕ ꯌꯥꯝꯗꯕꯒꯤꯀꯣ ꯂꯩꯁꯥꯕꯤ ꯂꯩꯁꯥ ꯑꯣ ꯀꯔꯤ ꯍꯥꯏꯒꯦꯔꯥ ꯅꯨꯄꯥ ꯅꯨꯄꯤ ꯌꯥꯝꯕꯅꯤꯅ ꯑꯗꯨꯝ ꯇꯥꯎꯕꯅꯦ ꯑꯗꯨ ꯑꯣꯏꯔꯁꯨ ꯑꯁ ꯏꯆꯦ ꯑꯃꯗꯗꯤ ꯌꯥꯝ ꯍꯥꯏꯌꯦ ꯃꯥꯗꯣ ꯑꯦꯛꯇꯤꯚ ꯑꯣꯏꯕꯅꯦ ꯑꯗꯨꯒ ꯅꯪꯕꯨꯁꯨ ꯍꯥ ꯑꯁꯤ ꯅꯪꯒꯤ ꯅꯝꯕꯔꯗ ꯍꯥꯞꯄꯤꯒꯦ ꯍꯥꯏꯅ ꯑꯁꯤ ꯑꯁꯤ ꯅꯝ ꯍꯧꯖꯤꯍꯧꯖꯤꯄꯨꯒꯤꯗꯣ ꯍꯥꯞꯄꯤꯌꯣꯔꯥ ꯅꯪꯒꯤꯗꯣ ꯍꯥꯞꯄꯤꯌꯣꯔꯥ
ꯑꯩꯒꯤ ꯅꯝꯕ꯭ꯔꯗꯣ ꯍꯥꯞꯈ꯭ꯔꯣ
ꯑꯣ ꯄꯤꯔꯦ ꯑꯗꯨꯗꯤ ꯑꯗꯨꯒ ꯑꯣꯏꯅ ꯑꯗꯨꯝ ꯃꯣꯏ ꯃꯤ ꯈꯤꯕꯅꯦꯕ ꯑꯗꯨ ꯃꯔꯛ ꯃꯔꯛꯇ ꯑꯗꯨꯒꯨꯝꯕꯗꯣ ꯈꯨꯝꯃꯣ ꯃꯁꯛ ꯈꯪꯗꯕꯁꯤꯡꯗꯨꯁꯨ ꯑꯗꯨꯝ ꯋꯥꯔꯤ ꯂꯤꯕ ꯅꯨꯡꯉꯥꯏꯕꯅꯦ
ꯑꯣ ꯑ ꯑꯃꯗꯨꯁꯨ ꯑꯗꯨꯝ ꯋꯥ ꯉꯥꯡꯕ ꯅꯨꯡꯉꯥꯏꯌꯦ ꯍꯥꯏꯌꯦ
ꯑꯣ ꯃꯤ ꯃꯁꯥ ꯈꯡꯗꯕꯁꯤꯡꯗꯣ ꯑꯗꯨꯝ ꯋꯥ ꯉꯥꯡꯕ ꯅꯨꯡꯉꯥꯏꯕꯅꯦ ꯋꯥꯔꯤ ꯑꯗꯨꯝ ꯊꯣꯛꯄꯅꯦ
ꯆꯥꯛ ꯆꯥꯔꯕ꯭ꯔꯣ ꯑꯁꯤ ꯉꯁꯤ ꯋꯥ ꯃꯌꯥꯝ ꯉꯥꯡꯈ꯭ꯔꯦ
ꯑꯁ ꯑꯩꯈꯣꯏꯁꯨꯅꯤꯗꯥ ꯀꯣꯜ ꯇꯧꯔꯛꯑꯒꯗꯤ ꯀꯔꯤ ꯇꯧꯔ ꯂꯩꯕ꯭ꯔꯣ ꯆꯥꯛ ꯆꯥꯈ꯭ꯔꯕꯣ ꯅꯪꯗꯤ ꯀꯔꯤ ꯀꯔꯤ ꯇꯧꯕ꯭ꯔꯥ ꯑꯗꯨꯝ ꯑꯗꯨꯗꯒꯤ ꯋꯥꯔꯤ ꯌꯥꯝ ꯊꯣꯛꯑꯦꯗ ꯃꯤ ꯈꯪꯅꯗ꯭ꯔꯁꯨ
ꯀꯜꯂꯨꯗꯤ ꯄꯩꯁꯥ ꯀꯌꯥ ꯇꯥꯔꯦ
ꯍꯦ